ꯍꯜꯂꯣ
ꯇꯕ꯭ꯔꯣ
ꯇꯥꯄꯔ ꯅꯨꯡꯉꯥꯏꯔꯤꯕ ꯏꯇꯥꯎ ꯅꯨꯡꯁꯤꯕ ꯏꯇꯥꯎ ꯅꯨꯡꯁꯤ ꯔꯨꯕꯣ ꯅꯨꯡꯉꯥꯏꯔꯤꯕ
ꯈꯪꯗꯦ ꯇꯨꯒ ꯂꯩꯕꯅꯤꯅ ꯅꯨꯡꯉꯥꯏ ꯍꯥꯏꯇꯥꯔꯦꯅꯦ ꯍꯟꯗꯛꯇꯤ
ꯃꯤꯒꯤ ꯃꯤꯗꯤ ꯅꯪ ꯅꯨꯄꯤ ꯀꯩꯅꯣ ꯇꯧꯔꯕꯣ
ꯏꯇ ꯃꯅꯥ ꯏꯇꯨ ꯃꯅꯥꯛꯇ ꯂꯩꯕꯁꯤ ꯅꯨꯡꯉꯥꯏ ꯏꯇ ꯃꯅꯥ ꯀꯅꯥꯗ ꯂꯩꯕ ꯅꯨꯡꯉꯥꯏꯁꯤꯗꯤ ꯑꯁ ꯅꯨꯡꯉꯥꯏꯔꯦꯍꯦ ꯅꯪꯅꯦ ꯅꯪ ꯅꯠꯇꯧꯒꯤ ꯅꯨꯄꯤ ꯅꯠ ꯅꯠ ꯑꯗꯨꯒꯤ ꯤꯗꯤꯑꯣ ꯍꯧꯖꯤꯛꯐꯥꯎ ꯁꯨꯔ ꯂꯩꯔꯤꯕꯔꯤꯔꯣ
ꯑꯩ ꯇꯨꯕꯁꯨ ꯂꯩꯇꯦ ꯀꯣꯏꯅꯕꯁꯨ ꯂꯩꯇꯦ ꯅꯣꯏꯒꯅ ꯅꯨꯄꯥ ꯊꯣꯛꯇꯕꯅꯤꯅ ꯍꯥꯏꯇꯥꯔꯅꯦꯀꯣ ꯅꯣꯏꯒꯨꯝꯅ ꯁꯤꯔꯥꯟ ꯇꯨꯔꯥꯟ ꯇꯧꯗꯦ ꯚꯥꯏ ꯑꯗꯨꯗꯤ ꯀꯔꯝ ꯀꯥꯟꯗ
ꯅꯪ ꯅꯍꯥꯟꯅꯠꯇꯨꯒꯤ ꯐꯤ ꯁꯨꯔꯤꯗꯨꯗꯤ
ꯅꯪ ꯅꯪ ꯎꯕ꯭ꯔꯥ ꯍꯥꯏꯖ
ꯎ ꯑꯦꯍꯦ ꯑꯦꯁ ꯀꯖꯤꯛꯔꯣꯅꯥ ꯀꯖꯤꯛ ꯀꯖꯤꯔꯨꯅꯁꯨ ꯍꯥꯏꯌꯦ ꯉꯁꯥꯏ ꯐꯣꯟ ꯇꯧꯔꯒ
ꯎꯝ ꯅꯪ ꯅꯪ ꯅꯁꯤ
ꯁꯦꯡꯕ ꯅꯪ ꯊꯥꯖꯗ꯭ꯔꯗꯤ ꯍꯪꯉꯣ ꯀꯖꯤꯔꯨꯗ
ꯀꯩꯅꫭ ꯅꯪ ꯅꯆꯤꯟ ꯌꯥꯝ ꯊꯤꯔꯤꯗꯨꯕꯣ
ꯊꯤꯗ ꯀꯦꯖꯤꯗꯁꯨ ꯃꯔꯥꯡ ꯃꯔꯛꯇ ꯍꯥꯏ ꯑꯩꯒꯤ ꯐꯤꯁ ꯑꯩꯒꯤ ꯐꯤ ꯈꯣꯡꯒ꯭ꯔꯥꯎꯁꯨ ꯃꯔꯥꯡ ꯃꯔꯛꯇ ꯍꯥꯞꯆꯟꯕꯅꯦ ꯃꯥ ꯐꯤꯁ ꯁꯨꯔꯤꯀꯥꯟꯗꯨꯗ ꯍꯌꯥꯜ
ꯁꯤ ꯔꯝ ꯇꯔ ꯎꯝ ꯑꯗꯨꯃꯥꯏ ꯉꯥꯡꯅꯕ ꯐꯣꯟ ꯇꯧꯔꯛꯄ ꯅꯠꯇꯦꯅꯦꯍꯦ ꯀꯔꯤ ꯑ ꯅꯦ ꯀꯟꯅꯨ ꯄꯤꯒꯗꯤ ꯀꯣꯏꯔꯕꯣ ꯎꯠ ꯅꯨꯄꯤ ꯊꯤꯔꯦ ꯀꯥꯏꯅ
ꯏꯁ ꯏꯇꯨ ꯏꯇꯨꯒ ꯂꯩꯃꯤꯟꯅꯔꯦ ꯍꯥꯏꯕꯗꯨ ꯅꯪ ꯈꯪꯗ꯭ꯔꯣ
ꯀꯩ ꯀꯩ ꯂꯝꯗꯩꯅꯣ ꯅꯣꯏ ꯅꯨꯄꯤꯗꫭ
ꯃꯔꯥꯝꯗꯒꯤ ꯅꯦ
ꯃꯔꯥꯝꯗꯥ
ꯎꯝ
ꯅꯪ ꯀꯔ ꯀꯔꯝ ꯀꯥꯟꯗ ꯂꯩꯔꯤ ꯅ ꯀꯔ ꯀꯔꯝ ꯀꯥꯟꯗ ‌ꯀꯩ ꯑ ꯅꯨꯄꯤ ꯊꯤꯔꯤꯕ
ꯅꯍꯥꯟꯅꯣ
ꯉꯔꯥꯡ ꯅꯍꯥꯟ
ꯅꯍꯥꯟ ꯀꯨꯏꯗ꯭ꯔꯤꯗ ꯄꯨꯔꯛꯄ
ꯃꯔꯥꯝꯗꯒꯤ ꯃ ꯑ ꯃꯁꯛ ꯃꯁꯛꯇꯤ ꯀꯃꯥꯏꯅ ꯇꯧꯒꯦ ꯑꯗꯨꯝ ꯐꯖꯕ꯭ꯔꯥ ꯌꯦꯡ ꯕꯗꯥ ꯌꯦ ꯑꯗꯨꯝ ꯌꯦꯡꯕ ꯃꯤ ꯁꯛ ꯃꯥꯟꯕ꯭ꯔꯕ ꯌꯦꯡꯕ ꯀꯥꯟꯗ ꯑ
ꯎꯔꯀꯥꯟꯗ ꯅꯪ ꯑꯃꯨꯛ ꯄꯥꯝꯂꯛꯇꯅ ꯎꯝ ꯑꯩꯒꯤ ꯑꯃꯨꯛ ꯄꯤꯔꯣ ꯅꯪ ꯑꯃꯨꯛ ꯊꯤꯔꯣ ꯍꯥꯏꯔꯛꯇꯧ ꯃꯥꯜꯂꯤ
ꯑꯦ ꯑꯗ ꯑꯩ ꯃꯤꯒꯤ ꯅꯨꯄꯤꯗꯣ ꯍꯨꯔꯥꯟꯕ ꯃꯤ ꯅꯠꯇꯦꯀꯣ
ꯑ ꯅꯪ ꯑꯃꯨꯛ ꯍꯥꯏꯔꯛꯀꯗꯕ ꯃꯥꯜꯂꯦ ꯌꯦꯡ ꯐꯥꯎ ꯌꯥꯏꯍꯟꯅꯤꯡꯗꯦ ꯍꯦ
ꯑꯦ ꯃꯤꯅ ꯂꯧꯈ꯭ꯔꯕꯗ ꯑꯩ ꯀꯃꯥꯏꯃꯨꯛ ꯄꯥꯝꯒꯗꯣꯏꯅꯣ ꯑꯩꯕꯨ ꯑꯩꯕꯨ ꯑꯩꯕꯨ ꯁꯥꯔꯣ
ꯐꯖꯕꯗꫭ ꯃꯨꯛ ꯄꯥꯝꯃꯛꯇꯧ ꯃꯥꯜꯂꯦ ꯅꯪꯁꯤ
ꯎꯝ ꯑꯣꯏ ꯅꯨꯗꯨꯗꯤ ꯅꯨꯄꯤ ꯊꯤꯔꯦ ꯏꯇꯨꯒ ꯋꯥꯔꯤꯗꯨꯗꯤ ꯅꯨꯄꯤ ꯊꯤꯔꯦ ꯏꯇꯨꯒ ꯂꯩꯔꯦ ꯀꯥꯏꯅ ꯅꯪ ꯅꯨꯄꯤ ꯅꯝꯕꯔ ꯄꯤꯌꯨꯔꯣ ꯀꫭ ꯄꯤꯌꯨꯔꯣ ꯂꯩꯌꯦ ꯄꯥꯝꯃꯗꯤ ꯄꯤꯒꯦ
ꯏꯇꯨꯒ ꯈꯠꯅꯍꯟꯅꯤꯡꯉꯥꯏꯅꯤꯗ
ꯁꯤꯁ ꯋꯥꯔꯤꯗꯨꯗꯤ ꯌꯥꯝ ꯂꯤꯡꯉꯦꯅꯒ ꯑꯁꯦꯡ ꯑꯁꯦꯡꯕꯗꯅ ꯍꯣꯃꯣ ꯇꯥꯕ ꯋꯥꯔꯤꯗꯅ ꯀꯩꯅꯣꯅꯦꯕ ꯒꫭꯀꯨꯜ ꯅꯦꯕ ꯅꯪ ꯌꯥ ꯋꯥꯔꯤꯗꯅ ꯒꫭꯀꯨꯜ ꯑꯁꯦꯡꯕꯗꯅ ꯑꯁꯦꯡ ꯑꯁꯦꯡꯕꯗꯅ ꯖꯦꯅꯤ ꯈꯨꯔꯥꯏ ꯀ
ꯍꯨꯝꯃꯨ ꯅꯠ ꯑꯁꯦꯡꯕꯅꯤꯅꯦ ꯄꯤ ꯊꯤꯔꯦꯅꯤ ꯅꯍꯥꯟꯅ ꯀꯨꯏꯔꯦ ꯀꯨꯏ ꯔꯤꯅꯦ
ꯑꯁ ꯀꯅꯥꯔꯥ ꯑꯁ ꯑꯩꯈꯣꯏ ꯈꯨꯟꯁꯤ ꯃꯤꯁꯦ ꯃꯤ ꯃ ꯌꯥꯝ ꯅ ꯐꯗꯤ ꯀꯞ ꯍꯧꯕꯅꯦ ꯑꯩ ꯅꯨꯄꯤ ꯊꯤꯔꯦ ꯍꯥꯏꯔꯕꯅꯤꯅ ꯑꯁ ꯑꯩꯕꯨ ꯄꯥꯝꯗꯤ ꯄꯥꯝꯃꯒ ꯂꯩꯕ ꯃꯥꯜꯂꯦ ꯃꯥꯗꫭ ꯑꯁ ꯑꯗꯨꯅ ꯀꯞꯄꯦ ꯍꯥꯏꯌꯦ ꯑꯁ ꯃꯥꯏꯗ ꯏ
ꯌꯥꯔꯦ ꯌꯥꯔꯦ ꯈꯔ ꯃꯥꯟꯕꯗ
ꯄꯤꯅ ꯄꯥꯝꯕꯤꯕꯁꯦ ꯐꯠꯇꯦꯍꯦ
ꯈ ꯈꯔ ꯈꯔ ꯃꯥꯟꯜꯂꯤꯉꯩꯁꯤꯗ ꯇꫭꯛꯍꯧꯔꫭ ꯀ ꯆꯥꯛ ꯆꯥꯛ ꯆꯥꯔꯕꫭ ꯀꯩ ꯏꯟꯁꯥꯡ ꯆꯥꯔꯒꯦ
ꯉꯁꯤꯗꯤ ꯆꯥꯡ ꯊꯤꯃꯜꯂꯦ ꯍꯥꯏꯅ ꯏꯟꯁꯥꯡ ꯊꫭꯡꯅꯤꯉꯥꯏ ꯂꯩꯇꯕꯒꯤ ꯀꯩꯊꯦꯜꯃꯥꯟꯕꯤꯗꯩ ꯌꯦꯟ ꯂꯩ ꯆꯠꯂꯨꯏ ꯗꯨꯒ ꯆꯥꯏ
ꯑ ꯀꯩꯊꯦꯜꯃꯥꯟꯕꯤꯗ ꯑꯠꯁꯥ ꯑꯁꯥ
ꯊꯣꯡꯅꯤꯉꯥꯏ ꯂꯩ
ꯅꯪ ꯌꯦꯟ ꯌꯦꯟꯗꯨꯕꯨ ꯍꯥꯎꯕ꯭ꯔꯕ
ꯑꯥ ꯑꯩ ꯌꯦꯟ ꯅꯣꯏ ꯊꯣꯛꯂꯛꯕꯅꯦ ꯑꯁ ꯆꯥꯝꯅꯦ ꯌꯦꯟ ꯑꯣꯏꯅ ꯊꯣꯂꯝꯃꯅꯦ ꯆꯥꯕ ꯀꯥꯟꯗꯗꯤ ꯑꯁ ꯍꯨꯏꯁꯥ ꯒ ꯍꯨꯏꯁꯥ ꯑꫭꯏ ꯑꯣꯜꯂꯝꯃꯦ
ꯁꯤ ꯁꯤ ꯁꯤꯁ ꯍꯨꯏ ꯍꯨꯁꯥ ꯒꯁꯦ ꯄꯥꯝꯕ ꯃꯥꯜꯂꯦ ꯌꯥꯝ ꯄꯛꯇꯕ
ꯑꯩꯈꯣꯏꯒꯤ ꯈꯥꯡꯗꯣ ꯃꯦꯖꯤꯛ ꯌꯥꯕ ꯃꯥꯂꯦ ꯌꯦꯟ ꯑꯣꯏꯅ ꯊꯣꯡꯂꯝꯕꯅꯦ ꯑꯁ ꯇꯦꯡꯀꯣꯠꯇ ꯀꯣꯂꯄ ꯂꯧꯊꯣꯛꯄ ꯀꯥꯟꯗꯗꯤ
ꯍꯨꯏꯁꯥ ꯑꯣꯜꯂꯝꯕ ꯑꯁ ꯑꯁ ꯑꯁ ꯑꯁ ꯅꯪ ꯀꯩꯅꯣ ꯑꯣ ꯆꯥꯛ ꯆꯥꯂꯝꯗꯥꯏꯗ ꯄꯣꯠꯒ ꯈꯔ ꯀꯥꯞꯁꯤꯜꯂꯨꯕ꯭ꯔꯣ ꯀꯥꯞꯄꯩ ꯑꯣꯏꯔꯝꯒꯅꯤ ꯀꯔꯤꯅꯣ ꯌꯦꯟꯁꯥ ꯊꯣꯡꯉꯒ ꯆꯥꯔꯝꯗꯥꯏꯗ ꯍꯨꯏꯁꯥ ꯑꯣꯜꯂꯦ ꯍꯥꯏꯁꯤꯕꯨ ꯅꯪ ꯀꯩꯅꯣꯝ ꯇꯧꯔꯦꯕ ꯅꯪ ꯅꯪꯉꯣꯟꯗ ꯀꯩꯅꯣꯝ ꯁꯣꯏꯕ ꯌꯥꯎꯔꯦ
ꯅꯪꯗꯤ ꯀꯔꯤ ꯃꯊꯦꯟ ꯇꯧꯔꯦ ꯉꯁꯤ
ꯑꯩꯗꯤ ꯏꯆꯝ ꯆꯝꯅ ꯗꯥꯜ ꯆꯥꯗꯕ ꯀꯨꯏꯔꯦꯅ ꯗꯥꯜ ꯆꯝꯐꯨꯠ ꯑꯣꯏꯅ ꯆꯥꯔꯦ ꯑꯗꯨꯒ ꯊꯥꯡꯖꯤꯡ ꯁꯤꯡꯖꯨꯅꯦ ꯑꯁ ꯍꯥꯎꯗ ꯍꯣꯏ
ꯊꯥ ꯗꯗꯥꯗ ꯍꯥꯥꯎꯥꯎꯅꯦꯍ
ꯍꯋꯦ ꯍꯦ
ꯑꯥ ꯆꯥꯕꯗ ꯑꯣꯏꯔꯕꯅꯤꯅ ꯆꯥꯛꯀꯁꯦ ꯍꯦꯔꯣ ꯍꯦꯔꯣ ꯃꯜꯂꯛꯇ ꯑꯣꯏꯔꯤꯅꯤꯅꯦ
ꯑ ꯁꯥꯟꯅ ꯑꯗꯨ ꯃꯥꯟꯕꯅꯦ ꯉꯁꯤ ꯑꯃꯨꯛ ꯗꯥꯜ ꯆꯥꯕꯒꯤ ꯍꯦꯟꯅ ꯃꯥꯟꯈ꯭ꯔꯦꯕꯨ
ꯑꯁ ꯀꯖꯟ ꯈꯪꯅꯨꯗ ꯅꯪ ꯐꯖꯅ ꯉꯥꯎꯔ ꯂꯩꯕꯅꯤ ꯎꯝ
ꯑꯜꯕꯥꯝ ꯑꯜꯕꯥꯝ ꯀꯨꯝꯅꯕ ꯀꯧꯔꯛꯀꯗ꯭ꯔꯥ ꯈꯪꯗꯦ
ꯆꯪ ꯊꯥꯏꯅ ꯀꯧꯔꯛꯇꯧ ꯃꯥꯜꯂꯦ
ꯃꯥꯜꯂꯦ ꯑꯩ ꯑꯗꯨꯏꯅꯦ ꯑꯩ ꯍꯟꯗꯛꯁꯦ ꯁꯛ ꯀꯩꯅꯣ ꯇꯧꯕꯩꯀꯣ ꯁꯛ ꯈꯔ ꯐꯖꯕꯒꯦ ꯑꯩ ꯂꯣꯜꯂꯤꯅꯦ ꯁꯣꯁꯦꯜ ꯃꯦꯗꯤꯌꯥꯗ ꯇꯣ ꯊꯥꯒꯛꯇꯦ
ꯂꯣꯠꯀꯅꯣꯍꯦ ꯅꯪ ꯃꯤ ꯎꯔꯗꯤ ꯈꯪꯉꯒ ꯁꯤꯕ ꯌꯥꯎꯒꯅꯤ
ꯅꯠꯇꯦꯅ ꯑꯗꯨꯃꯥꯏꯅ ꯇꯧꯔꯣꯏ ꯑꯗ ꯁꯛꯇꯣ ꯐꯖꯕꯅꯤꯅ ꯍꯦꯔꯣꯗꯒꯤ ꯍꯦꯟꯅ ꯅꯩꯔꯕꯅꯤꯅꯀꯣ ꯁꯛꯁꯦ ꯑꯗꯨꯅꯦ ꯍꯦꯠ ꯑꯜꯕꯝꯒꯨꯝꯕ ꯁꯣꯁꯦꯜ ꯃꯦꯗꯤꯌꯥꯗ ꯄꯣꯁ ꯇꯧꯔꯒꯗꯤ ꯀꯟꯇꯦꯛ ꯂꯥꯛꯇꯧ ꯃꯥꯟꯥꯟꯕ ꯑꯗꯣ ꯑꯩꯁꯦ ꯀꯩꯅꯣ ꯇꯧꯕ ꯍꯣꯏ ꯁꯤꯅꯤꯃꯥꯒꯨꯝꯕꯁꯦ ꯑꯜꯕꯝꯒꯨꯝꯕ ꯌꯥꯎꯅꯤꯡꯗꯕ ꯍꯥꯏꯇꯥꯔꯦꯅꯦ
ꯑꯦ ꯈꯔ ꯀꯨꯏꯅ ꯂꯣꯜꯂꯣꯍꯦ ꯑꯗꯨ ꯑꯣꯏꯔꯗꯤ
ꯂꯣꯂꯦ ꯂꯣ ꯂꯣꯂꯦ
ꯍꯪ ꯊꯣꯄ ꯃꯤ ꯑꯨꯔꯗꯤ
ꯃꯥꯅꯦ ꯑꯩ ꯋꯥꯛꯀꯤꯡ ꯆꯦꯜꯂꯁꯨ ꯋꯥꯛꯀꯤꯡ ꯆꯦꯜꯂꯁꯨ ꯃꯥꯛꯁ ꯍꯥꯞꯄꯒ ꯒ꯭ꯂꯣꯞ ꯍꯥꯞꯄꯒ ꯈ꯭ꯔꯤꯁ ꯇꯥꯏꯞꯇꯒ ꯇꯧꯔꯒ ꯆꯜꯂꯤꯠꯅꯦ
ꯃꯤ
ꯑꯩꯒꯨꯝꯕ ꯍꯣꯏ ꯑꯩꯒꯨꯝꯕ ꯁꯛ ꯐꯖꯕ ꯃꯅꯤꯄꯨꯔꯗ ꯑꯃꯝ ꯐꯪꯒꯦꯕꯀꯣ
ꯁꯨꯛ ꯐꯪ ꯐꯪꯉ‌ꯣꯏ ꯊꯤꯔꯁꯨ ꯐꯕ꯭ꯔꯥ ꯊꯤꯕ꯭ꯔꯥ ꯈꯪꯗꯦ ꯑꯗꯨꯕꯨ ꯅꯪ ꯎꯕ ꯃꯤ ꯃꯤꯁꯤꯡꯁꯤ ꯕꯤꯄꯤ ꯍꯥꯏ ꯇꯧꯔꯒ ꯕꯤꯄꯤ ꯍꯥꯏ ꯇꯧꯔꯒ ꯀ ꯅꯣ ꯍꯣꯁꯄꯤꯇꯥꯜ ꯌꯧꯒꯅꯤꯍꯦ ꯅꯪ ꯑꯁꯦꯡꯕ ꯃꯥꯏꯊꯣꯡ ꯎꯕ ꯀꯥꯟꯗꯗꯤ ꯑꯣ ꯅꯍꯥꯟ ꯑꯁ ꯕꯤꯄꯤ ꯈꯔ ꯋꯥꯡꯈꯠꯂꯦ ꯅꯪ ꯉꯂꯥꯡ ꯉꯍꯥꯟ ꯎꯕꯗꯣ ꯏꯥꯟ ꯃ ꯑꯣꯏꯔꯣ ꯑꯍ ꯍꯣꯁꯄꯤꯇꯥꯜ ꯄꯨꯕ ꯌꯥꯎꯒꯦ ꯇꯧꯋꯅꯤꯟ ꯗ ꯑꯁ
ꯌꯥꯔꯦ ꯌꯥꯔꯦ ꯄꯛꯇ꯭ꯔꯦ ꯉꯁꯤꯗꯤ ꯀꯥꯏ ꯆꯠꯂꯨꯒꯦ ꯌꯨꯝ ꯂꯩꯕ꯭ꯔꯣ
ꯉꯁꯤ ꯌꯨꯝꯗ ꯂꯩꯔꯦ ꯅꯨꯃꯤꯠ ꯆꯨꯞꯄ ꯃꯩ ꯂꯥꯛꯇꯦ ꯅꯨꯃꯤꯠ ꯆꯨꯞꯄ ꯕ‌ꯦꯔꯥꯒꯦ ꯐꯤꯔꯣꯡꯒꯦ ꯃꯩꯗꯨꯝ
ꯅꯣꯏ ꯈꯨꯟꯗ ꯈꯔ ꯅꯣꯏ ꯈꯨꯟꯗ ꯈꯔ ꯆꯥꯎꯈꯠ ꯇ ꯈꯔ ꯋꯥꯠꯄꯩꯅꯦ
ꯆꯥꯎꯗꯤ ꯆꯥꯎꯔꯦ
ꯆꯥꯎꯗꯤ ꯆꯥꯎꯈꯠꯂꯦꯕꯀꯣ ꯈꯔ ꯈꯔ ꯌꯥꯝ ꯋꯥꯜꯂꯦꯕ ꯃꯩꯒ ꯅꯦꯠꯋꯔꯛ ꯑꯁꯦ ꯑꯦꯌꯥꯌꯥ ꯑꯗꯨ
ꯆꯥꯎꯥꯕꯗꯤ ꯆꯥꯎꯕꯅꯦꯕ ꯑꯁ ꯈꯠꯄꯗꯨꯣ ꯈꯪꯉꯦ ꯀꯥꯏ ꯆꯠꯈ꯭ꯔ ꯆꯠꯂ ꯈꯪꯗꯦ
ꯈꯠꯄꯗꯣ ꯈꯠꯄꯗꯣ ꯋꯥꯠꯂꯦ ꯑꯗꯨꯏꯅꯦ ꯍꯧ ꯍꯧꯖꯤ ꯇ ꯂꯥꯕ ꯃꯥꯏ
ꯎꯝ
ꯎꯝ ꯑꯃꯧ ꯑꯃꯧ ꯑꯣꯜꯂꯝꯗꯅꯀꯣ ꯑꯃꯨꯛ ꯃꯣꯜꯂꯝꯗꯅꯕ ꯑꯣ ꯅꯪ ꯄꯋꯥꯔ ꯕꯦꯡꯒ ꯄꯋꯥꯔ ꯕꯦꯡꯒ ꯄꯥꯏꯔꯣ
ꯑꯣ ꯍꯧꯖꯤꯛ ꯑꯩ ꯉꯥꯛꯇꯥꯡꯁꯤ ꯐꯣꯟ ꯆꯥꯔꯖ ꯇꯧꯔꯅꯤꯡꯉꯦ ꯁꯤꯁꯦ
ꯕꯤꯛꯇ꯭ꯔꯤ ꯀꯌꯥ ꯑꯗꯂꯦꯛꯒ
ꯐꯇ꯭ꯔꯤ ꯀꯩꯅꯗꯤ ꯂꯥꯏꯌꯦ ꯊꯥꯔꯇꯤ ꯊ꯭ꯔꯤꯗꯤ ꯂꯥꯏꯌꯦ
ꯊꯥꯔꯇꯤ ꯊ꯭ꯔꯤ
ꯎꯝ
ꯑꯩ ꯕꯤꯇ꯭ꯔꯤꯁꯦ ꯀꯩꯅꯣ ꯇꯧꯔꯗꯤ ꯅꯨꯡꯉꯥꯏꯗꯧꯕꯅꯦ ꯁꯦꯟ ꯕꯤꯇ꯭ꯔꯤ ꯑꯃꯗꯒꯤ ꯑꯃꯗ ꯁꯦꯟ ꯇꯧꯕꯗꯣ ꯁꯨꯃꯥꯏꯅꯒ ꯊꯥꯕ ꯌꯥꯔꯒꯗꯤꯀꯣ ꯑꯩꯖꯦ ꯌꯥꯝ ꯊꯥꯕꯤ ꯅꯪꯒꯤꯔ
ꯑꯁꯦꯡꯕꯅꯤꯅꯦ꯫
ꯈꯪꯗꯦ ꯃꯣꯕꯥꯏꯜ ꯁꯦꯝꯕꯅꯤꯅ ꯑꯗꯨꯒꯨꯝꯕ ꯁꯦꯝꯊꯣꯛꯇꯦ ꯑꯩꯒꯤ ꯑꯣꯏꯅ ꯁꯦꯝꯕ ꯀꯥꯟꯗ ꯑꯗꯨꯃꯥꯏꯅ ꯇꯧꯔꯖꯤꯔꯥꯅ ꯈꯜꯂꯤ꯫
ꯑꯩꯥꯏꯁ
ꯕꯦ ꯕꯦꯇꯔꯤꯁꯨ ꯆꯥꯖꯤꯡ ꯕꯦ ꯕꯦꯠꯇ꯭ꯔꯤꯖꯨ ꯁꯦꯟ ꯇꯧꯕ ꯌꯥꯕ ꯑꯗꯨꯒ ꯅꯦꯠꯋꯥꯛꯁꯨ ꯈꯔ ꯁꯦꯟ ꯇꯧꯕ ꯌꯥꯕꯀꯣ꯫ ꯑꯗꯨꯃꯥꯏꯅ ꯁꯤ ꯁꯦꯝꯕꯤꯔꯒꯗꯤ ꯑꯩꯈꯣꯏ ꯕꯦꯇ꯭ꯔꯤ ꯅꯨꯡꯉꯥꯏꯇꯕ ꯑꯗꯨꯒ ꯃꯩ ꯂꯥꯛ ꯇꯕ ꯖꯒꯥꯗꯤ ꯅꯨꯡꯉꯥꯏꯔꯦꯗꯅ꯫
ꯑꯗꯨꯒꯨꯝꯕꯖꯨ ꯁꯦꯝꯒꯦ ꯇꯧꯕ ꯁꯦꯝꯅꯤꯉꯥꯏ ꯈꯟꯗꯕ ꯃꯥꯜꯂꯤꯅꯦ꯫ ꯀꯝꯄꯅꯤꯁꯤ꯫ ꯄꯪꯕ ꯃꯥꯜꯂꯤꯗ
ꯄꯪꯉꯦ ꯅꯪꯒꯨꯝꯕ ꯌꯥꯎꯔꯒꯗꯤꯀꯣ ꯌꯥꯝ ꯅꯨꯡꯉꯥꯏꯅ ꯂꯩꯗꯣꯏꯅꯦ꯫
ꯑꯗꯒꯤ ꯑꯩꯅꯁꯦꯝꯕ ꯑꯣꯏꯔꯗꯤ꯫ ꯀꯣꯛ ꯉꯥꯎꯔꯦ ꯍꯟꯗꯛꯃꯔꯛꯁꯦ꯫
ꯀꯣꯛ ꯉꯥꯎꯔꯦ ꯀꯣꯛ ꯉꯥꯎꯔꯒꯗꯤ ꯀꯩꯅꯣ ꯇꯧꯋꯣ ꯏꯁꯤꯡ ꯏꯁꯤꯡ ꯅꯪ ꯀꯣꯛꯇꯣ ꯃꯈꯥꯗ ꯏꯁꯤꯡꯗ ꯂꯨꯞꯄꯣ꯫
ꯂꯨꯞꯄꯅꯦ ꯃꯊꯛ ꯃꯈꯥ ꯑꯃꯨꯛ ꯑꯣꯜꯂꯦ ꯂꯨꯞꯄꯅꯦ ꯃꯊꯛ ꯃꯈꯥ ꯑꯃꯨꯛꯦ ꯑꯣꯜꯂꯦ꯫
ꯅꯪ ꯐ꯭ꯔꯤꯁꯇꯣ ꯅꯪ ꯅꯪ ꯅꯪ ꯃꯥ ꯃꯥꯏꯟꯗꯣ ꯐ꯭ꯔꯦꯁ ꯑꯣꯏꯔꯕ ꯐ꯭ꯔꯤꯖ ꯃꯅꯨꯡꯗꯔ ꯅꯪ ꯉꯩꯏꯍꯥꯛ ꯂꯩꯔꯨꯔꯣ ꯑꯗꯣ ꯂꯣꯏ ꯐ꯭ꯔꯦꯁ ꯑꯣꯏꯗꯣꯏꯅꯤ꯫ ꯅꯪ ꯍꯛꯆꯥꯡꯁꯨ꯫ ꯅꯨꯡꯉꯥꯏꯔꯅꯤ꯫ ꯁꯥꯔꯒ
ꯎꯝ ꯍꯌꯦꯡꯗꯤ ꯀꯥꯏ ꯆꯠꯂꯅꯤ ꯌꯨꯝꯗ ꯂꯩꯗꯣꯏꯔꯣ ꯑꯗꯨꯝ꯫
ꯗ ꯆꯠꯇꯣꯏꯅꯦ ꯫
ꯔꯤꯝꯁꯇ ꯑꯃꯨꯛꯀ ꯅꯍꯥꯟ ꯅꯪ꯫ ꯀꯟꯅꯤ ꯀꯔꯤꯒꯤ ꯔ ꯔ ꯀ ꯀꯔꯤ ꯍꯥꯏꯁꯤꯔ ꯅꯌꯥ ꯅꯨꯄꯥ ꯍꯥꯏꯁꯤꯔꯥ ꯀꯔꯤ ꯍꯥꯏꯁꯤꯔꯥ ꯑꯗꯨꯗꯣ ꯆꯦꯆꯦꯒꯤ ꯅꯨꯄꯅ ꯑꯉꯥꯡꯗꯣ꯫
ꯍꯌꯦꯡꯒꯤ ꯆꯠꯇꯣꯏꯅꯦ꯫
ꯇꯕ꯭ꯔꯣ꯫
ꯇꯥꯏ ꯊꯝꯃꯣꯏ꯫ ꯀꯩꯅꯣ ꯃꯤ ꯃꯤ ꯇꯨꯝꯕ ꯃꯇꯝ ꯃꯤ ꯃꯤ ꯇꯨꯝꯕ ꯃꯇꯝ ꯌꯧꯔ ꯑꯀꯅꯛ
ꯎꯝ ꯅꯪ ꯈꯖ ꯇꯥꯅꯤꯡꯗꯅ ꯂꯩꯈ꯭ꯔ ꯆꯥꯅꯤ ꯑꯩ
ꯐꯔꯦ ꯐꯔꯦ ꯃꯥꯥꯡ ꯐꯔꯦꯁꯦ
ꯐꯔꯗꯦꯁꯦ
ꯑ